ꯀꯩ ꯑꯦꯟꯁꯥꯡ ꯊꯣꯡꯕ꯭ꯔꯣ
ꯍꯋꯥꯏ ꯁꯥꯡꯕꯗꯣ ꯁꯧꯒ꯭ꯔꯤꯒ
ꯑꯥ ꯑꯥ ꯑꯥ
ꯃꯇꯥꯝꯅꯤꯅ
ꯑꯩꯈꯣꯏꯗꯤ ꯁꯧꯒ꯭ꯔꯤ ꯆꯃꯥꯟꯗꯅ ꯏꯁꯥꯁꯨ ꯁꯧꯒ꯭ꯔꯤ ꯃꯅꯝ ꯅꯝꯈ꯭ꯔꯕꯥ ꯈꯪꯗꯦ
ꯏꯟꯁꯥꯡꯁꯨ ꯂꯧꯅꯤꯉꯥꯏ ꯐꯪꯗ꯭ꯔꯦꯗ ꯗꯨꯀꯥꯟ ꯆꯠꯂꯁꯨ ꯆꯥꯛꯇꯤ ꯆꯥ ꯆꯥꯗ꯭ꯔꯤꯀꯣ ꯅꯣꯏ ꯆꯥꯈ꯭ꯔꯕ꯭ꯔꯣ
ꯆꯥꯗ꯭ꯔꯤ ꯏꯟꯁꯥꯡ ꯍꯥꯎꯇꯕꯩ ꯆꯥꯅꯤꯉꯥꯏ ꯇꯟꯕ ꯎꯠꯇꯤ ꯊꯣꯡꯉꯦ ꯎꯠ ꯎꯇꯤꯗꯣ ꯍꯥꯎꯇꯦ ꯑꯗꯨꯒꯤ
ꯑꯁꯤ ꯃꯨꯠꯇꯣ ꯑꯩꯈꯣꯏꯒꯤ ꯊꯔꯣꯏꯒꯤ ꯌꯦꯟꯁꯥꯡꯗꯣ ꯌꯥꯝ ꯍꯥꯎꯋꯤꯅ
ꯍꯥꯥ
ꯃꯆꯣꯒꯤ ꯊꯔꯣꯏꯗꯣ
ꯑꯣ ꯑꯩ ꯄꯩꯁꯥ ꯂꯩꯇꯦꯗ ꯍꯟꯗꯛ ꯌꯥꯝ ꯕ꯭ꯔꯣꯛ ꯑꯣꯏꯔꯤ
ꯅꯍꯥꯟꯗꯣ ꯑꯩꯈꯣꯏ ꯎꯝ ꯑꯦꯔꯤꯒ ꯂꯩꯥꯏꯃꯤꯟꯅꯕ ꯃꯇꯝꯗꯗꯤ ꯑꯗꯨꯝ ꯂꯩꯔꯒ ꯆꯥꯏꯑꯦꯕ ꯑꯗꯨ ꯅꯍꯥꯟ ꯑꯩꯈꯣꯏ ꯏꯆꯦꯒꯤ ꯃꯅꯥꯎꯅꯨꯄꯤ ꯂꯥꯛꯄ ꯃꯇꯝꯗ ꯃꯥꯅꯁꯨ ꯂꯥꯎꯔꯒ ꯂꯥꯛꯄ ꯑꯗꯨ ꯋꯥꯟ ꯐꯤꯐꯐꯇꯤꯅꯤ ꯍꯥꯏꯌꯦ ꯑꯗꯣ ꯌꯥꯝ ꯌꯥꯝꯗꯤ ꯌꯥꯝꯕ ꯑꯗꯣ ꯍꯥꯎꯗꯤ ꯍꯥꯎꯗꯕ ꯑꯗꯨ ꯅꯨꯃꯤꯠ ꯇꯣ ꯑꯗꯨꯒꯤ ꯑꯗꯨ ꯃꯇꯨꯡꯗꯒꯤ ꯑꯩꯈꯣꯏꯁꯨ ꯂꯧꯥ ꯂꯧꯗ꯭ꯔꯦꯗ
ꯑꯩꯗꯤ ꯅꯍꯥꯟ ꯑꯩꯈꯣꯏ ꯑ ꯁꯤꯒꯤ ꯀꯦꯝ ꯂꯣꯏꯔꯒ ꯕꯆꯪꯒ ꯁꯤꯅꯤꯌꯔ ꯃꯆꯦꯠꯅ ꯑꯩꯈꯣꯏ ꯆꯥꯕꯗꯣ ꯑꯗꯨ ꯅꯨꯃꯤꯠꯅ ꯍꯥꯎꯋꯦ
ꯅꯪ ꯅꯨꯡꯁꯤꯅ ꯆꯥꯕꯅꯤꯗ ꯅꯨꯡꯁꯤꯅ ꯆꯥꯕꯒꯤ ꯑꯣꯏꯔꯝꯅꯤ ꯑꯩꯁꯨ ꯆꯥꯏꯌꯦ
ꯍꯣꯏ ꯍꯣꯏ ꯑꯩꯈꯣꯏꯅꯦ ꯍꯥꯕ ꯑꯦ ꯍꯥꯕꯤꯅꯦꯠꯅꯦ ꯌꯥꯎꯗꯕꯗꯣ
ꯎꯝ ꯃꯣꯏꯗꯣ ꯊꯦꯡꯉꯦ ꯍꯥꯏꯅ ꯆꯠꯈ꯭ꯔꯕꯥ ꯍꯥꯕꯤꯅꯦ
ꯑꯥ ꯍꯥꯎꯃꯟꯕꯒꯤ ꯏꯀꯥꯏꯕꯁꯨ ꯈꯪꯗꯦ ꯑꯗꯣ ꯑꯗꯨ ꯅꯨꯃꯤꯠꯀꯤ ꯃꯣꯔꯣꯛ ꯁꯥꯕꯗꯨꯗꯤ ꯂꯣꯏꯔꯦ ꯄ꯭ꯂꯦꯠꯇ ꯀꯌꯥ ꯀꯌꯥꯔꯥ ꯀꯥꯎꯈ꯭ꯔꯦ
ꯈꯪꯗꯦ ꯐꯤꯐꯇꯤꯔꯥ ꯌꯥꯝ ꯇꯥꯡꯕꯗꯤ ꯅꯠꯇꯕꯅꯤ ꯑꯗꯨ
ꯎꯝ ꯑꯗꯨ ꯍꯥꯏꯔꯣ ꯅꯍꯥꯟꯁꯨ ꯅꯣꯏ ꯃꯍꯥꯕꯂꯤꯗ ꯆꯠꯄꯗꯨ
ꯎꯝ
ꯃꯣꯏꯁꯨ ꯍꯥꯎꯋꯦꯀꯣ ꯑꯃ ꯃꯃꯤꯡ ꯈꯪꯗꯦ ꯔꯣꯡꯃꯩꯒꯤ ꯑꯃ ꯑꯅꯧꯕ ꯊꯣꯛꯄꯗꯨ ꯑꯁ ꯅꯪꯁꯨ ꯆꯠꯄꯔ ꯑꯃꯅꯤ ꯗ꯭ꯌꯨꯒ ꯊꯥꯒꯠꯄꯗꯨ
ꯎꯝ ꯎꯝ ꯂꯥꯏ ꯆ ꯗꯤꯂꯤꯁ ꯆꯥꯎꯕ꯭ꯔ ꯑꯗꯣ ꯁꯤꯛꯁꯇꯤꯅ ꯈ꯭ꯋꯥꯏꯗꯒꯤ ꯇꯥꯡꯕꯗꯣ ꯃꯄꯥꯟꯗꯨꯀꯣ ꯑꯁ ꯃꯣꯏꯁꯨ ꯆꯠꯅꯤꯡꯗ꯭ꯔꯦꯗ ꯍꯟꯗꯛꯇꯤ
ꯂꯥꯞꯇꯤ ꯂꯥꯞꯄꯦ ꯍꯣꯏ ꯍꯣꯡꯁꯨ ꯍꯣꯡꯉꯦ ꯑꯗꯨ ꯄꯦꯟꯅꯁꯨ ꯆꯥꯕꯗꯨ
ꯑꯣ
ꯌꯥꯝ ꯍꯥꯎꯇꯕꯗꯤ ꯅꯠꯇꯦ ꯑꯗꯨꯝ ꯍꯥꯎꯋꯦꯕ
ꯎꯝ
ꯈꯪꯗꯦ ꯒꯥꯔꯤꯕꯨ ꯂꯩꯔꯗꯤ ꯑꯗꯨꯝ ꯀꯣꯏꯕ ꯆꯠꯅꯤꯡꯉꯦ
ꯃꯇꯝ ꯍꯣꯅ
ꯍꯥꯥ
ꯑꯁꯤꯗꯁꯨ ꯑꯃ ꯃꯄꯥꯟꯗꯁꯨ ꯑꯃ
ꯅꯪ ꯇꯧꯔꯣ ꯅꯪ ꯅꯪꯒꯤꯅ ꯈꯔ ꯂꯥꯞꯄꯅꯤꯅ ꯅꯪ ꯇꯧꯔꯣ
ꯂꯝꯕꯤꯗꯨ ꯆꯠꯄ ꯅꯨꯡꯉꯥꯏꯔꯅꯤꯅ ꯍꯧꯖꯤꯛ ꯆꯠꯄ ꯅꯨꯡꯉꯥꯏꯔꯅꯤ
ꯑꯁ ꯈꯪꯗ꯭ꯔꯦꯗ ꯃꯁꯛꯁꯨ ꯀꯥꯎꯒꯦ ꯇꯧꯅꯔꯅꯦ
ꯎꯗꯕ ꯀꯣꯏꯔꯕ ꯃꯥꯜꯂꯦꯑ ꯅꯣꯏꯅꯤꯖꯨ ꯑꯤꯁꯇꯦ ꯇꯁ ꯊꯒꯠꯇꯌꯕ ꯀꯨꯏꯔꯦ
ꯎꯗ꯭ꯔꯦ ꯅꯍꯥꯟ ꯀꯩ ꯅꯨꯃꯤꯠꯔ ꯑꯩ ꯖꯨꯅꯔꯤꯗ ꯑꯃꯔꯛ ꯂꯥꯛꯑꯦ ꯑꯗꯨ ꯀꯩ ꯃꯇꯝꯗ꯭ꯔ ꯑꯃꯁꯨ ꯑꯃꯔꯛ ꯂꯥꯛꯑꯦ ꯆꯠꯂꯁꯨ ꯐꯣ ꯇꯣ ꯀꯥꯞꯄ ꯁꯡꯗꯦ ꯆꯠꯂꯗꯤ ꯑꯥ ꯃꯌꯥꯝꯕꯒꯤ ꯅꯤꯁꯀꯤ ꯄꯣꯠꯆꯩ ꯊꯤꯟꯕ ꯂꯥꯛꯄꯒꯨꯝꯕ ꯑꯗꯨꯝ ꯉꯥꯛꯇ ꯆꯠꯄꯒꯤ ꯑꯁ ꯈꯡꯗꯦꯗ ꯐꯣꯇꯣꯀꯥꯁꯨ ꯀꯥꯞꯄ ꯁꯡꯗꯦꯗ ꯐꯣꯇꯣꯕꯨꯗꯤ ꯑꯗꯨꯝ ꯀꯥꯞꯅꯤꯡꯉꯦ ꯑꯈꯣꯏꯃꯤꯁꯦ ꯑꯗꯨ ꯀꯦꯃꯦꯔꯥꯅ ꯐꯖꯗꯕꯒꯤ ꯋꯥꯅꯤ
ꯅꯪꯒꯤ ꯇꯁꯨ ꯑꯗꯨꯝ ꯌꯥꯏꯗ
ꯍꯦ ꯌꯥꯗ꯭ꯔꯦ ꯍꯟꯗꯛꯇꯤ ꯄꯠꯋ꯭ꯔꯦ
ꯉꯥꯏꯌꯣ ꯑꯋꯣꯏ ꯁꯤꯂꯣꯡꯒꯤ ꯅꯨꯄꯥꯅ ꯁꯤ ꯊꯧꯔꯒ ꯁꯤꯗ ꯂꯩꯈ꯭ꯔꯦ ꯃꯨꯛ
ꯀꯅꯥ
ꯑꯩꯒꯤ ꯁꯤꯜꯂꯣꯡꯗ ꯂꯩꯏꯕ ꯅꯨꯄꯥꯗꯣ
ꯑꯣ ꯑꯉꯥꯡꯗꯣ ꯅꯣꯏ ꯂꯩꯀꯥꯏꯗ ꯂꯩꯕ꯭ꯔꯥ
ꯅꯠꯇꯦ ꯑꯁꯤ ꯂꯤꯂꯂꯦꯅ
ꯑꯍꯥ ꯍꯥ ꯍꯥ
ꯑꯥꯁꯃꯥ ꯃꯥ ꯊꯣꯛꯄ ꯃꯇꯝꯗ ꯎꯝ ꯎꯝ ꯇ꯭ꯔꯤꯃꯤꯅꯩꯗ ꯊꯣꯛꯄ꯭ꯔꯥ ꯄꯔꯥꯏꯕꯦꯠ ꯊꯔ꯭ꯁ ꯀꯩꯒꯨꯝꯕ ꯊꯣꯛꯄ ꯃꯥꯜꯂꯦ ꯎꯝ ꯁꯟꯗꯦꯗꯔ ꯑꯩꯉꯣꯟꯗ ꯇꯦꯛꯁ ꯇꯧꯔꯛꯄꯗꯣ ꯃꯥ ꯅꯪ ꯏꯝꯐꯥꯜꯗ ꯂꯩꯕ꯭ꯔꯥꯅ
ꯑꯣ ꯌꯗꯦꯀꯣ
ꯐꯥꯎꯗ ꯂꯥꯏꯐꯅꯤ ꯅꯠꯇꯦ ꯊꯥꯏꯔꯛ ꯑ ꯉꯣꯟꯗ
ꯑꯥ ꯑꯗꯨ ꯑꯃ ꯇꯧꯁꯤꯅꯨ ꯑꯗꯨ ꯒꯥꯔꯤ ꯄꯥꯏꯗꯣ ꯅꯨꯄꯥꯗꯤ ꯊꯝꯒꯅꯨ ꯑꯩꯈꯣꯏ ꯀꯣꯏꯕ ꯆꯠꯁꯤ
ꯃꯔꯛ ꯃꯔꯛꯇ ꯍꯟꯗꯛꯁꯦ ꯇꯦꯛꯁ ꯇꯧꯔꯛꯄ ꯑꯩꯉꯣꯟꯗ ꯎꯝꯃ ꯆꯠꯀꯦꯔꯅ
ꯍꯣꯏ ꯑꯁ ꯌꯥꯝ ꯇꯜꯂꯦ ꯍꯥꯏꯕꯗꯤ ꯆꯤꯡꯂꯦꯟꯈꯣꯏ ꯑꯆꯧꯈꯣꯏ ꯂꯩꯇꯕꯒꯤꯀꯣ ꯀꯣꯏꯅꯤꯡꯉꯥꯏꯁꯨ ꯇꯟꯈ꯭ꯔꯦ ꯆꯤꯋꯤꯟꯒꯨꯝꯕꯗꯤ ꯑꯦ ꯍꯥꯏꯅꯤꯡꯉꯥꯏ ꯇꯪꯍꯦ ꯃꯥꯜꯂꯦ ꯁꯥꯕꯤ ꯂꯩꯕꯒ ꯌꯥꯝ ꯁꯦꯔꯤꯌꯁ ꯑꯣꯏꯕꯒ ꯑꯗ
ꯎꯝ ꯃꯣꯏꯒꯤ ꯒꯥꯔꯤꯗꯣ ꯑꯦꯗꯖꯁ ꯇꯧꯕꯤꯌꯦꯅ ꯍꯣꯁꯇꯦꯜꯔ ꯍꯣꯏꯗꯒꯤꯁꯨ ꯑꯗꯨꯒꯤ ꯌꯥꯝ ꯐꯥꯌꯦ
ꯍꯣꯁꯇꯦꯜꯗ ꯂꯩꯇꯕꯁꯦ ꯑꯈꯣꯏ ꯌꯥꯝ ꯃꯥꯡꯖꯔꯦꯕ
ꯎꯝ
ꯐꯕꯤꯅꯩꯗꯣ ꯔꯤꯜꯁ ꯊꯥꯗ ꯀꯨꯏꯈ꯭ꯔꯕꯅꯦꯕꯀꯣ ꯅꯍꯥꯟ ꯑꯈꯣꯏꯅꯤꯡ ꯉꯟꯅꯔꯗꯤ ꯔꯤꯜꯁꯇꯁꯨ ꯊꯥꯔꯛ ꯇ꯭ꯔꯦ ꯑꯩꯅ ꯍꯥꯏꯕꯒꯤ ꯅꯪꯅ ꯔꯦꯛ ꯇꯧꯗꯕꯒꯤ ꯊꯥꯔꯛꯇꯕꯅꯦ ꯍꯥꯏ
ꯃꯥꯁꯨ ꯄꯦꯇꯥꯁꯒꯨꯝꯕꯁꯨ ꯊꯥꯒꯠꯇꯦꯅ ꯍꯟꯗꯛꯇꯤ
ꯄꯥꯛ ꯊꯥꯒꯠꯇ꯭ꯔꯦ ꯑꯗꯨꯒ ꯅꯍꯥꯟꯗ ꯑꯩꯅ ꯔꯦꯁ ꯑꯃ ꯊꯥꯕꯗꯒꯤ ꯉꯔꯡ ꯇꯨꯝ ꯍꯧꯒꯠꯄ ꯑꯝꯇꯅ ꯈꯪꯕ꯭ꯔꯥ ꯖꯨꯁ ꯇꯔꯥꯔꯛ ꯇꯔꯨꯛ ꯌꯥꯝ ꯊꯥꯔ ꯂꯩꯔꯝꯃꯦ ꯑꯃꯨꯛꯀ ꯃꯪ ꯊꯤ ꯃꯥꯜꯂꯦ
ꯑꯃꯥꯒꯨꯝꯕꯥ ꯊꯥꯔꯛꯄ ꯃꯥꯜꯂꯦ ꯐꯖꯅꯁꯨ ꯈꯨꯝꯗ꯭ꯔꯦꯗ ꯑꯩꯈꯣꯏꯗꯤ
ꯍꯣꯏ ꯃꯥ ꯌꯦꯡꯕ꯭ꯔꯥ ꯌꯦꯡꯗꯕ꯭ꯔꯥ ꯍꯟꯅꯅ ꯂꯩꯕ ꯄꯪꯊꯥ ꯊꯥꯕ ꯃꯥꯜꯂꯦ ꯗꯨꯏ ꯑꯉꯥꯡ ꯗꯣ
ꯑꯥ ꯁꯨ ꯅꯪꯒꯤ ꯑꯦꯛꯁꯇꯨꯗꯤ ꯃꯔꯛ ꯃꯔꯅꯥꯛꯇ ꯑꯗꯨꯝ ꯇꯦꯛ꯭ꯁ ꯇꯧꯋꯤꯗꯥ ꯍꯟꯗꯛ ꯍꯞꯇꯥ ꯑꯃ ꯑꯅꯤꯒꯤ ꯁꯨꯈꯔꯦ ꯇꯥꯎꯗꯕ ꯈꯣꯏꯅꯤꯁꯨ ꯏꯔꯥꯡ ꯂꯥꯛꯏꯕ ꯃꯇꯝꯁꯤꯗ ꯃꯥꯅ ꯃꯔꯛ ꯁꯇꯦꯇꯥꯁꯀꯨꯝꯕ ꯔꯤꯄ꯭ꯂꯥꯏ ꯄꯤꯕ
ꯑꯩꯩ ꯑꯦꯀ꯭ꯁ ꯀꯅꯥꯔꯥ
ꯑꯁ ꯑꯩꯈꯣꯏꯒꯤ ꯁꯤꯅꯤꯌꯥꯔꯗꯣ ꯑꯁ ꯅꯪꯅ ꯈ꯭ꯋꯥꯏꯗꯒꯤ ꯅꯨꯡꯁꯤꯕꯗꯣ ꯈ꯭ꯋꯥꯏꯗ ꯑꯦꯟ ꯁꯤ ꯁꯤꯗ
ꯑꯩꯅ ꯈ꯭ꯋꯥꯏꯗꯒꯤ ꯅꯨꯡꯁꯤꯕꯁꯦ ꯍꯦꯃꯣ
ꯀꯅꯥ ꯑꯣꯏ ꯇꯟꯂꯦ ꯍꯦ ꯅꯃꯥꯏꯗꯣ ꯀꯜꯂꯦꯍꯦ
ꯑꯩꯗꯣ ꯑꯩ ꯅꯨꯡꯁꯤꯕ ꯀꯅꯥꯒ ꯑꯩꯈꯣꯏ ꯁꯤꯅꯤꯌꯔꯁꯦ ꯑꯦꯝꯕ꯭ꯔꯨꯁ ꯑꯣ ꯗꯥꯡ
ꯎꯝ
ꯑꯣ ꯑꯩꯈꯣꯏꯗꯤ ꯅꯍꯥꯟ ꯑꯩꯈꯣꯏꯅꯤꯗꯤ ꯅꯍꯥꯟ ꯂꯣꯏꯁꯤꯗꯒꯤ ꯈꯠꯅꯕꯗꯒꯤ ꯑꯩꯈꯣꯏꯅꯤꯗꯤ ꯅꯝꯕꯔ ꯂꯩꯅꯗ꯭ꯔꯦ
ꯑꯗꯨꯗꯒꯤ ꯄꯨꯔꯥ ꯕ꯭ꯔꯦꯛ ꯑꯞ ꯇꯧꯔꯦ ꯑꯩꯈꯣꯏꯅꯦ
ꯑꯁꯤ ꯎꯝ ꯆꯤꯡ ꯀꯥꯗꯤ ꯁꯤ ꯑꯩꯈꯣꯏ ꯁꯤꯅꯤꯌꯥꯔ ꯕꯥꯇꯥꯡꯕꯨꯁꯨ ꯍꯦꯛ ꯍꯦꯛ ꯎꯑꯦ
ꯑꯥ
ꯅꯎꯈ꯭ꯔꯦ ꯃꯥꯥꯏ ꯀꯣꯝꯄ꯭ꯂꯦꯛꯁꯟꯗꫭ
ꯑꯁ ꯌꯨꯝꯗ ꯂꯩꯕꯅꯤꯡ ꯉꯧꯔꯝꯃꯅꯤ ꯃꯥ ꯀꯖꯦꯟ ꯅꯨꯄꯤ ꯑꯩꯈꯣꯏ ꯍꯣꯁꯇꯥꯜꯗ ꯑꯃ ꯂꯩꯌꯦ
ꯑ ꯑꯦꯛꯖꯥꯝ ꯊꯥꯅꯤꯉꯥꯏ ꯂꯥꯏꯕ ꯃꯥꯜꯂꯦ ꯃꯥꯁꯨ ꯁꯤꯗ
ꯑꯣ ꯀꯟꯅꯗꯤ ꯍꯣꯠꯅ ꯂꯩꯕꯖꯥꯠꯅꯦ ꯃꯣꯏꯁꯦ ꯑꯗꯨꯗꯅꯦ ꯃꯤꯁꯤꯡꯗꯣ ꯌꯥꯝ ꯍꯣꯠꯅꯕ ꯃꯥꯟꯕ ꯈꯣꯏꯗ ꯁꯨꯡꯊꯣꯛ ꯊꯣꯛꯔꯣꯏ ꯀꯔꯤꯁꯨ ꯊꯧꯁꯥꯗꯕ ꯃꯩꯆ‌ꯦꯂꫭꯝꯒꯨꯝꯕ ꯑꯗꯨ ꯃꯈꯣꯟꯅ ꯂꯣꯏ ꯁꯤꯐꯥꯏ ꯊꯣꯛꯈ꯭ꯔꯦ
ꯑꯁ ꯃꯥꯁꯨ ꯌꯥꯝ ꯍꯣꯠꯅꯕꯅꯤꯗꯥ ꯀꫪꯤꯅꯣ ꯐꯣꯔ ꯐꯥꯏ꯭ꯚ ꯇꯥꯏꯝ ꯑꯣꯔꯃꯅꯤ ꯃꯥ ꯊꯣꯛꯄꯗꯣ
ꯑ ꯑꯩꯅ ꯍꯥꯏꯗꯤ ꯆꯔꯑ꯭ꯁ ꯑꯦ ꯌꯨꯝꯒꯨꯝꯕꯗ ꯎꯕꯁꯨ ꯀ꯭ꯂꯥꯁ ꯑꯃ ꯂꯥꯛꯑꯁꯨ ꯀꯔꯤꯁꯨ ꯊꯧ ꯁꯥꯟꯅꯩ ꯁꯤꯅꯔꯒꯤ ꯍ‌ꯦꯔꯥ ꯑꯗꯨꯒꯨꯝꯕ‌ꯩ ꯑꫭꯏꫪꫭꯏꯗ ꯕꯆꯥꯡꯈꯣꯏꯗꯤ ꯌꯥꯝ ꯑꯦꯛꯇꯤꯞ ꯑꯣꯏꯕꯅꯦꯕ
ꯊꯥꯕ ꯅꯨꯃꯤꯠꯇ ꯁꯨꯅꯤꯌꯥꯔ ꯍꯦꯃꯣ ꯎꯕꯗꯤ ꯉꯥꯛꯄꯅꯤꯀꯣ ꯑꯩꯗꯤ
ꯁꯥꯛꯇꯤ ꯐꯖꯔꯝꯈꯅꯤ
ꯑꯁ ꯃꯥꯒꯤ ꯗ꯭ꯔꯦꯁꯁꯤꯡꯗꯨꯗꯤ ꯌꯥꯗꯦꯗ ꯃꯁꯥꯛꯛꯇꯤ ꯌꯥꯝ ꯐꯖꯔꯒ
ꯍꯣꯏ ꯃꯩꯇꯩꯁꯤꯡꯅ ꯀꫪꯤ ꯇꯧꯅꯤ ꯑꯗꯣ ꯃꯥ ꯌꯨꯅꯤꯐꯣꯔꯝꯗꯨꯗꯤ ꯌꯥꯝ ꯐꯖꯩꯌꯦ
ꯌꯨꯅꯤꯐꯣꯔꯝꯗꯤ ꯑꯁ ꯃꯥ ꯑꯣꯐꯤꯁꯥꯔꯒꯨꯝꯕ ꯇꯧꯔꯗꯤꯀꫭ ꯅꯨꯄꯤ ꯂꯣꯏ ꯁꯤꯈ꯭ꯔꯅꯤ
ꯑꯩꯁ ꯄꯥꯝꯃꯨꯗ ꯃꯒꯨꯝꯕꯁꯦ ꯗ꯭ꯔꯦꯁꯇꯣ ꯈꯔꯄꯨ ꯍ‌ꯦꯛ ꯑꯁ ꯃꯥꯅꯕꯨ ꯗ꯭ꯔꯦꯁ ꯍꯩꯔꯗꯤ ꯁꯤꯈ꯭ꯔꯅꯤ ꯍꯥꯏꯕꯒꯤ ꯏꯁꯣꯔꯅ ꯗ꯭ꯔꯦꯁꯄꯨꯗꯤ ꯍꯩꯒꯅꯨ ꯍꯥꯏ ꯃꯥꯟꯂꯦ
ꯑꯗꯨꯅ‌ꯦ ꯃꯥꯅ ꯅꯣꯛꯄꯁꯨ ꯌꯥꯝ ꯐꯖꯩꯌꯦꯅ
ꯑꯦ ꯑꯩ ꯃꯤꯇꯥ ꯎꯕꯥꯁꯦ
ꯁꯤꯁꯨ ꯌꯥꯝ ꯊꯤꯕ ꯅꯠꯇꯦ ꯋꯥꯡꯁꯨ ꯋꯥꯡꯉꯦ
ꯅꯨꯡꯉꯥꯏꯕꯗꯨ ꯑꯩꯅ ꯈ꯭ꯋꯥꯏꯗꯒꯤ ꯃꯁꯛ ꯌꯦꯡꯅꯤꯡꯗꯕꯗꯨ ꯑꯥ ꯈꯣꯝꯕꯣꯡꯒꯤ ꯀꯦꯝ ꯆꯠꯂꯒ ꯔꯥꯏꯐꯜ ꯄꯥꯏꯔꯒ ꯐꯣꯔꯛ ꯖꯝ ꯇꯧꯍꯟꯕꯗꯨ ꯑꯗꯨꯝ ꯅꯨꯃꯤꯠꯃꯛ ꯌ‌ꯦꯡꯊꯤꯕꯗꯤ ꯂꯩꯇ‌ꯦ ꯑꯩ ꯃꯥꯕꯨ
ꯈꯨꯨꯠ ꯇꯦꯛꯀ‌ꯦ ꯇꯦꯛꯀ‌ꯦ ꯇꯧꯔꯦ
ꯑꯗꯣ ꯑꯩꯈꯣꯏ ꯎꯈ꯭ꯔꯨꯜꯒꯤ ꯅꯨꯄꯥꯗꯨꯗꯤ ꯌꯥꯝ ꯐꯔꯦꯅꯥ
ꯍꯣꯏ ꯍꯣꯏ ꯃꯥꯕꯨꯗꯤ ꯑꯩꯈꯣꯏ ꯂꯩꯁꯥꯕꯤ ꯑꯃꯁꯨ ꯑꯁ ꯅꯍꯥꯟ ꯑꯩ ꯑꯃꯔꯛ ꯇꯥꯕꯗꯨ ꯆꯨꯝꯕ꯭ꯔꯥ ꯆꯨꯝꯗꯕ꯭ꯔꯥ ꯑꯗꯨ ꯎꯈ‍꯭ꯔꯨꯜꯒꯤꯗꯨ ꯎꯈ꯭ꯔꯨꯜ ꯅꯠꯇꯦ ꯀꯥꯝꯖꯣꯡꯒꯤꯗꯨ ꯇꯃꯦꯡꯂꯣꯡꯗ ꯃꯥ ꯄꯣꯁꯇꯤꯡ ꯇꯥꯒꯅꯤ ꯍꯥꯏꯕꯗꯨ ꯆꯨꯝꯕ꯭ꯔꯥ
ꯑꯁ ꯑꯁ‌ꯦꯡꯕꯩꯔꯥ ꯀꯅꯥꯅ ꯍꯥꯏꯕ꯭ꯔꯣ
ꯅꯪ ꯅꯠꯇ꯭ꯔꯣ ꯑꯩꯉꯣꯟꯗꯣ ꯍꯧꯖꯤꯛ ꯃꯥꯜꯂꯦ ꯁꯤꯅꯤꯌꯥꯔꯤꯡꯅ ꯍꯥꯏ ꯄꯤꯌꯦ ꯍꯥꯏꯕ꯭ꯔꯥ
ꯑꯁ ꯃꯣꯏ ꯑꯅꯤꯗꯣ ꯑꯗꯨ ꯅꯨꯄꯤꯒ ꯃꯣꯏꯗꯣ ꯑꯗꯨꯝ ꯄꯥꯎ ꯐꯥꯎꯅꯕ ꯑꯩꯈꯣꯏꯅ ꯊꯥꯖꯗꯕꯗꯣ ꯆꯨꯝꯃꯤꯅ ꯑꯩꯈꯣꯏ ꯆꯤꯡꯅꯕ ꯇꫭ ꯃꯥꯅ ꯍꯦꯟꯅ ꯇꯧꯔꯝꯅꯤꯅ ꯑꯩꯈꯣꯏꯗꯨ
ꯑꯥ ꯈꯪꯗꯦ ꯍꯧꯖꯤꯛꯀꯥꯟꯒꯤ ꯅꯨꯄꯤꯁꯤꯡꯖꯦ ꯑꯗꯨꯅꯦ ꯑꯗꯨ ꯀꯗꯥꯏꯗ ꯐꯖꯕ꯭ꯔꯥ ꯈꯪꯗꯦ ꯁꯥꯔ ꯆꯨꯏꯅ ꯁꯥꯑꫭꯝ ꯃꯥꯜꯂꯦ ꯍꯥꯏꯕꯗꯨ ꯈꯔ ꯈꯔꯗꯤ ꯃꯥꯟꯕ ꯊꯣꯛꯄꯅꯤ ꯁꯥꯔ ꯆꯨꯏꯅ ꯍꯣꯔꯁ ꯃꯥꯜꯂꯦ ꯍꯥꯏꯕꯗꯨ
ꯑꯦ ꯑꯗꯨ ꯅꯨꯄꯤ ꯃꯥꯏꯅ‌ꯦ ꯍꯥꯏꯕ꯭ꯔꯣ ꯃꯥꯅ
ꯈꯪꯗꯦ ꯅꯍꯥꯟ ꯀꯩ ꯃꯇꯝꯗꯔꯥ ꯑꯩꯈꯣꯏ ꯁꯤꯅꯤꯌꯔꯅ ꯑꯗꯨꯗꯒꯤ ꯇꯧꯕꯅꯦ ꯑꯩꯈꯣꯏꯅ ꯁꯤꯅꯤꯌꯔ ꯁꯤꯅꯤꯌꯔ ꯑꯗꯨꯝ ꯍꯥꯏꯅ ꯀ꯭ꯂꯥꯁ ꯂꯥꯛꯇꯕꯒꯨꯝꯕꯗꯨ ꯃꯥꯟꯕꯗꯨ ꯍꯥꯏꯕ꯭ꯔꯥ ꯑꯃꯨꯔꯛ ꯍꯥꯏꯕ ꯑꯗꯨꯅꯦ ꯂꯣꯏꯁꯨ ꯑꯩꯈꯣꯏ ꯅꯤꯉꯣꯟꯗꯔꯥ ꯀꯥꯎꯈ꯭ꯔꯦ ꯑꯃꯔꯛꯇꯤ ꯍꯥꯏꯕꯅꯦ ꯑꯗꯨꯗꯤ ꯑꯦ ꯃꯣꯏ ꯌꯥꯝ ꯀ꯭ꯂꯣꯖ ꯇꯧꯕ ꯁꯥꯔ ꯀꯃꯥꯏ ꯍꯥꯏꯇꯥꯔꯦ
ꯃꯥꯒꯤ ꯀꯔꯤꯅꯣ ꯃꯥꯒꯤ ꯃꯥꯏꯗ ꯀꯔꯤꯅꯣ ꯑꯃꯗꯤ ꯋꯥꯠꯄꯅꯦ ꯃꯥꯗꯣ
ꯎꯝ ꯀꯣ ꯃꯆꯤꯟꯅ ꯈꯔ ꯆꯥꯎꯕꯒꯤꯔꯥ ꯃꯃꯤꯠꯅ ꯈꯔ ꯄꯤꯛꯄ꯭ꯔꯥ ꯑꯩꯁꯨ ꯌꯦꯡ ꯑꯣ ꯃꯥꯒꯤ ꯅꯣꯁꯗꯨ ꯃꯥꯒꯤ ꯅꯣꯁꯅꯥ ꯊꯤꯕꯅꯦ ꯃꯥꯗꯤ
ꯃꯥꯒꯤ ꯆꯤꯟꯁꯨ ꯌꯥꯗꯤ ꯌꯥꯗꯕꯅꯦ
ꯍꯣꯏ ꯑꯗꯣ ꯗ꯭ꯔꯦꯁꯁꯤꯡ ꯍꯩꯕ ꯐꯣꯇꯣ ꯀꯥꯞꯄ ꯍꯩꯕ ꯑꯗꯨꯒꯤꯅꯤ
ꯎꯝ ꯑꯁ ꯃꯤꯒꯤ ꯋꯥꯏꯔꯒ ꯁꯦꯠ ꯁꯦꯠꯂꯝꯅꯤ ꯑꯗꯣ ꯑ ꯑꯩꯈꯣꯏꯗꯤ
ꯃꯥꯜꯂꯤꯗ ꯎꯝ ꯐꯣꯇꯣꯕꯨꯗꯤ ꯀꯥꯞꯄ ꯍꯩꯌꯦ ꯑꯥꯏ ꯐꯣꯟ ꯄꯥꯏꯕ ꯃꯥꯜꯂꯦ
ꯎꯝ ꯌꯥꯝ ꯅꯨꯡꯉꯥꯏꯕ ꯏꯃꯨꯡꯒꯤ ꯅꯠꯇꯕ ꯃꯥꯜꯂꯦꯕ ꯑꯩ ꯈꯟꯕꯗ ꯈꯪꯗ꯭ꯔꯦ ꯃꯌꯥꯝꯕꯁꯨ ꯒꯥꯔꯤ ꯄꯥꯏꯔꯒ ꯂꯩꯌꯦ ꯍꯧꯖꯤꯛꯇꯤ
ꯑꯩꯁ
ꯑꯁ ꯎꯁꯨ ꯎꯅꯅꯤꯡꯗꯦꯗ ꯑꯩꯗꯤ
ꯈꯠꯅꯧ ꯃꯥ ꯅꯨꯄꯤ ꯅꯨꯡꯁꯤꯅꯔꯤꯕ꯭ꯔꯥ ꯑꯉꯥꯡꯒ ꯅꯨꯡꯁꯤꯅꯔꯥ ꯂꯩꯕꯗꯨ
ꯀꯅꯥ ꯑꯥ ꯁꯤ ꯍꯧꯄꯣꯝꯒꯤ ꯅꯨꯄꯤꯒ ꯅꯨꯡꯁꯤꯔꯥ ꯂꯩꯌꯦꯗꯥ ꯍꯧꯖꯤꯛꯇꯤ
ꯑꯅꯧꯕ ꯇꯧꯈ꯭ꯔꯦ
ꯇꯧꯕ ꯃꯥꯜꯂꯦ ꯍꯣꯏ ꯑꯁ ꯑꯩꯈꯣꯏ ꯂꯥꯛꯇ꯭ꯔꯤꯀꯥꯟꯗ ꯑꯗꯨꯝ ꯇꯧꯕ ꯃꯥꯜꯂꯦ ꯃꯣꯏ ꯑꯅꯤꯗꯣ ꯑꯗꯨꯒ ꯈꯔ ꯑꯣꯐ ꯂꯩꯔꯒ ꯑꯃꯨꯛ ꯑꯣꯟꯗ ꯂꯥꯛꯄ ꯃꯥꯜꯂꯦ
ꯇꯜꯂ‌ꯦ ꯑꯩꯗꯤ ꯃꯁꯛ ꯀꯥꯎꯈ꯭ꯔꯦ ꯑꯗꯨꯕꯨ ꯇꯜꯂ‌ꯦꯗꯥ ꯃꯣꯏ ꯏꯃꯨꯡꯗꯤ ꯆꯪꯗ‌ꯦꯗ ꯃꯣꯏ ꯃꯃꯥꯗꯨꯁꯨ ꯈꯔ ꯀꯩꯅꯣ ꯀꯤꯖꯩꯗ
ꯎꯝ
ꯊꯤꯡꯒꯗꯧ ꯃꯥꯟꯂꯦ
ꯃꯣꯏ ꯂꯩꯀꯥꯏꯒꯤ ꯃꯤꯁꯤꯡꯁꯨ ꯈꯔꯥ ꯈꯔꯥꯗꯤ ꯍꯥꯏꯅꯤꯡꯕ ꯃꯥꯜꯂꯦ ꯃꯣꯏꯒꯤ ꯏꯃꯨꯡꯗꯣ ꯐꯖꯥꯅꯁꯨ ꯈꯪ ꯐꯖꯥꯅꯗꯤ ꯈꯪꯗꯦ ꯑꯗꯨ ꯑꯣꯏꯔꯁꯨ ꯃꯔꯛ ꯃꯔꯛꯇ ꯑꯗꯨꯝ ꯇꯥꯕ
ꯎꯝ ꯑꯩꯅ ꯍꯥꯏꯕꯗꯤ ꯑꯦꯟ ꯁꯤ ꯁꯤꯗꯁꯨꯅꯦ ꯑꯇꯣꯞꯄꯗꯁꯨꯅꯦ ꯑꯩꯈꯣꯏꯅ ꯃꯁꯛꯕꯨ ꯈꯔꯥ ꯐꯖꯩ ꯍꯥꯏꯔꯗꯤ ꯃꯥꯅ ꯑꯗꯨꯝ ꯂꯣꯏꯅꯕꯨ ꯄꯥꯏꯔ ꯂꯩꯈ꯭ꯔꯥ ꯑꯗꯨ ꯌꯦꯡꯅꯤꯡꯗꯕꯅꯦ
ꯇꯧꯋꯦ
ꯃꯥꯅ ꯉꯥꯡꯕ ꯍꯧꯈ꯭ꯔꯗꯤ ꯑꯃꯨꯛꯀꯥ ꯑꯩꯈꯣꯏꯅꯕꯨ ꯁꯤꯕꯨ ꯈꯔ ꯐꯖꯩ ꯑꯗꯨ
ꯑꯁ ꯅꯣꯏꯒꯤ ꯀꯔꯤꯔꯥ ꯅꯣꯏꯒꯤ ꯆꯔꯆꯀꯤ ꯑꯉꯥꯡ ꯅꯨꯄꯥꯗꯨꯁꯨ
ꯑꯥ
ꯑꯩꯈꯣꯏꯒꯤ ꯖꯨꯅꯤꯌꯔꯗꯣ ꯃꯣꯏ ꯑꯅꯤꯁꯨ ꯃꯔꯛ ꯊꯥ ꯥꯄꯥꯎ ꯄꯥꯎ ꯐꯥꯎꯅꯕ ꯃꯥꯜꯂꯦ
ꯅꯣꯏ ꯆꯔꯁꯔꯥ
ꯑꯁ ꯅꯣꯏꯒꯤ ꯆꯔꯆꯀꯤ ꯅꯨꯄꯥꯗꯣ
ꯀꯔꯝꯕꯗꯨꯔꯥ ꯀꯥꯎꯒ꯭ꯔꯦ
ꯑꯁ ꯑꯩꯈꯣꯏꯒꯤ ꯁꯤꯅꯤꯌꯔꯗꯣ ꯑꯣ ꯖꯨꯅꯤꯌꯔꯗꯣ
ꯑꯥ ꯑꯥ ꯈꯪꯉꯦ ꯈꯪꯉꯦ ꯑꯉꯥꯡꯗꯣ ꯅꯍꯥꯟ ꯅꯥꯒꯥꯂꯦꯟꯗ ꯀꯦꯝ ꯆꯠꯄꯗꯨ
ꯑꯩꯈꯣꯏꯗꫭ ꯑꯩꯈꯣꯏ ꯑꯅꯤ ꯐꯖꯥꯅ ꯑꯥ ꯄꯨꯟꯕ ꯃꯇꯝꯗ ꯃꯥ ꯋꯥꯔꯤ ꯂꯤꯌꯦꯕ ꯑꯩꯈꯣꯏ ꯌꯨꯝꯗ ꯅꯣꯡꯃꯥ ꯑꯩꯈꯣꯏ ꯑꯅꯤ ꯇꯨꯝꯕ꯭ꯔꯥ ꯀꯔꯤꯔꯥ ꯑꯁ ꯑꯗꯨꯝ ꯃꯥꯏꯅ ꯍꯥꯏꯌꯦ ꯐꯖꯗ꯭ꯔꯦ
ꯄꯨꯔꯥ ꯅꯥꯎꯇꯤꯅꯤ ꯑꯗꯨ ꯅꯨꯄꯥꯗꯤ
ꯎꯝ ꯎꯝ ꯑꯗꯨ ꯅꯨꯄꯥꯁꯨ ꯒꯔꯤ ꯄꯥꯏꯔꯒ ꯅꯨꯄꯤ ꯑꯃꯥ ꯅꯨꯄꯤ ꯑꯃꯥ ꯂꯩꯕ ꯃꯥꯜꯂꯦ
ꯑꯣ ꯑꯩ ꯑꯗꯨ ꯅꯨꯄꯥꯗꯨ ꯑꯗꯨ ꯁꯤꯅꯤꯌꯔꯥ ꯍꯣꯏ ꯇꯥꯏꯌꯦ
ꯃꯤꯕꯨ ꯋꯥꯔꯤ ꯁꯥꯒꯅꯨ ꯌꯥꯗꯦ ꯁꯤꯗ
ꯑꯗꯨ ꯀꯃꯥꯏꯅ ꯀꯟꯚꯤꯟꯁ ꯇꯧꯕ꯭ꯔꯥ ꯍꯥꯏꯕꯅꯦ ꯑꯩꯅ ꯁꯥꯎꯅꯤꯡꯕꯗꯤ ꯑꯥ ꯀꯣꯝꯖꯣꯝꯒꯤ ꯑꯩꯈꯣꯏ ꯕꯦꯁꯀꯤ ꯅꯨꯄꯥꯒ ꯃꯣꯏ ꯌꯨ ꯊꯛꯃꯤꯟꯅꯕꯗꯣ ꯑꯩ ꯌꯥꯝ ꯁꯥꯎꯍꯟꯅꯤꯡꯕꯅꯤ ꯅꯍꯥꯟ ꯃꯣꯏ ꯀꯩꯅꯣ ꯇꯧꯋꯦ ꯍꯥꯏꯕꯗꯨ
ꯃꯣꯏꯒꯤ ꯌꯨꯝꯗ
ꯌꯨꯝꯗ ꯍꯥꯏꯕ꯭ꯔꯥ ꯀꯗꯥꯏ ꯌꯨ ꯊꯛꯃꯤꯟꯅꯩ ꯍꯥꯏꯕ꯭ꯔꯥ ꯀꯔꯤꯔꯥ ꯑꯃꯥ ꯍꯥꯏꯕꯗꫭ
ꯑꯁ ꯑꯃꯨꯛ ꯑꯃꯨꯛꯇ ꯀꯣꯜ ꯇꯧꯔꯛꯑꯣ ꯑꯩꯉꯣꯟꯗ ꯍꯧꯖꯤꯛ
ꯑꯥ ꯑꯥ
ꯋꯥꯔꯤ ꯂꯤꯕꯤꯒꯦ
ꯍꯣꯏ ꯑꯩ ꯇꯧꯔꯀꯦ ꯊꯝꯃꯣ
ꯍꯥ